ꯍꯥꯏꯨꯗꯤ ꯋꯥꯕꯅꯤꯗꯨꯕꯨ ꯍꯥꯏꯌꯨ
ꯅꯪ ꯀꯔꯤ ꯋꯥꯕꯅꯦ ꯀꯔꯥꯝ ꯌꯥꯝ ꯋꯥꯕ ꯈꯪꯉꯨꯔꯕ ꯅꯪ ꯌꯥꯔꯛꯇꯧ ꯔ ꯑꯣꯏ
ꯀꯔꯤꯕ
ꯀꯌꯥꯔꯛ ꯇꯧꯔꯨꯔꯝꯅꯣꯕ ꯅꯪ ꯋꯥꯕꯅꯦ ꯍꯥꯏꯁ
ꯀꯩꯅꯣ ꯋꯥꯕꯅꯤ ꯁꯤ ꯀꯥꯏꯔ ꯇꯧꯔꯝꯃꯁꯤ ꯀꯩꯅꯣ
ꯎꯝ ꯋꯥꯕꯗꯤ ꯋꯥꯕꯅꯦ
ꯅꯠꯇꯦ ꯅꯪꯅ ꯀꯩꯅꯣ ꯋꯥꯔꯗꯤ ꯋꯥꯕꯅꯤ ꯍꯥꯏꯔꯒ ꯋꯥꯔꯤ ꯃꯈꯥꯗꯨ ꯀꯔꯤꯅꯣ ꯍꯪꯕꯅꯦ ꯑꯩꯅ ꯍꯪꯉꯤꯁꯤ
ꯑꯣ ꯋꯥꯔꯁꯨ ꯃꯥꯥꯏ ꯋꯥꯉꯥꯡꯗꯣ ꯃꯕꯨꯛ ꯐꯠꯇꯕ ꯑꯃ ꯌꯥꯎꯔꯤꯑꯕ ꯀꯜꯂꯛꯄ ꯑꯃ ꯑꯗ ꯑꯗꯨꯝ ꯍꯥꯏꯔꯤꯃꯦ ꯍꯥꯏꯁꯤ ꯀꯩꯅꯣ ꯈꯟꯗꯅ ꯍꯦꯛꯇ ꯍꯥꯏꯕ ꯌꯥꯕ꯭ꯔꯣ ꯃꯤ ꯃꯁꯥ ꯂꯩꯔꯣꯏ ꯏ ꯂꯩꯇꯦ ꯄ ꯖ ꯇꯦꯕꯜ ꯔꯄ ꯇꯔꯥ ꯂꯩꯕꯅꯤ
ꯑꯩꯅ ꯈꯪꯕ ꯈꯔ ꯂꯩ ꯑꯗꯨꯅꯅꯤ ꯑꯩꯅ ꯈꯪꯕ ꯑꯩꯅ ꯈꯪꯖꯕꯤ ꯈꯔ ꯂꯩ ꯑꯗꯨꯅ ꯂꯣꯏꯅ ꯖꯁ ꯇꯧꯔꯨꯕ ꯌꯥꯗꯦꯕ
ꯖꯁ ꯇꯧꯕꯩ ꯋꯥꯇꯤ ꯍꯥꯏ ꯑꯗꯨ ꯍꯥꯏꯗꯤ ꯑꯇꯣꯞꯄ ꯃꯤꯗ ꯍꯥꯏꯕꯒꯨꯝ ꯑ ꯍꯥꯏꯕꯩ ꯇꯥꯏꯞꯇ ꯑꯇꯣꯞꯄ ꯃꯤꯅ ꯑꯣꯏꯈ꯭ꯔꯒ ꯀꯠꯂꯛꯄꯩ ꯇꯥꯏꯞꯇ ꯉꯥꯡꯕꯗꯨꯅ ꯅꯪꯕꯨ ꯈꯔꯞꯒꯤ ꯃꯨꯛꯇ
ꯒꯤ ꯋꯥꯁꯨꯅꯦ ꯑꯃꯒꯤ ꯋꯥꯁꯨ ꯅꯧꯐ ꯋꯜ ꯅꯪ ꯍꯦꯇꯥ ꯑꯃꯅ ꯑ ꯍꯦ ꯅ ꯑꯃꯥꯅ ꯍꯦꯛꯇ ꯂꯧ ꯑꯩ ꯁꯨꯔꯦ ꯃꯥꯅ ꯍꯪꯅ ꯅꯔ ꯅꯍꯥꯟ ꯅꯪꯒ ꯋꯥꯔꯤ ꯁꯥꯔꯤꯕ ꯃꯤꯗꯣ ꯑꯗꯨꯁꯨ ꯃꯥꯒꯤ ꯄꯥꯎꯗꯝꯗꯨꯁꯨ ꯋꯥꯔꯤ ꯏꯃꯥꯒꯤꯁꯨ ꯇꯥꯕ ꯌꯥꯗꯦꯕ ꯍꯥꯏꯗꯤ ꯏꯃꯥꯅ ꯑꯇꯣꯞꯄ ꯁꯦꯟꯖꯕꯗ ꯇꯝꯃꯝꯕ ꯌꯥꯏ ꯕꯗꯔ ꯒ꯭ꯌꯥꯟ ꯃꯦꯟ ꯇꯥꯕ ꯅꯠꯇꯦꯕ
ꯍꯣꯏ ꯑꯩ ꯀꯩꯝꯇ ꯃꯥ ꯑꯃꯒꯤꯁꯨ ꯂꯧꯗꯦ ꯑꯃꯒꯤꯁꯨ ꯂꯧꯗꯦ ꯑꯗꯨꯝ ꯇꯥꯖꯤꯟꯕꯩ ꯋꯥꯔꯤꯅꯦ ꯑꯩ ꯀꯅꯥꯅ ꯆꯨꯝꯃꯤꯃꯣ ꯀꯅꯥꯅ ꯂꯥꯜꯂꯤꯃꯣ ꯑꯩ ꯌꯨꯝꯗꯖꯨ ꯂꯩꯕ ꯈꯪꯕ ꯄꯣꯠ ꯅꯠꯇꯦ ꯑꯗꯨ ꯄꯣꯠꯇꯣ
ꯑꯗꯨꯗꯤ ꯅꯪ ꯖꯁ ꯇꯧꯔꯨꯅꯨ ꯀꯜꯂꯛꯄ ꯑꯗꯨ ꯇꯧꯕ ꯑꯗꯥ ꯇꯧꯕ
ꯀꯝꯇ ꯑ ꯀꯧꯏꯝꯇ ꯖꯁ ꯇꯧꯗꯦ ꯀꯂꯛꯄ ꯍꯥꯏꯕ ꯄꯣꯠꯁ ꯍ ꯀꯂꯛꯄ ꯍꯥꯏ ꯀꯂꯛꯄ ꯍꯥꯏ ꯑꯗꯨ ꯄꯣꯠꯁꯤꯗꯤ꯫ ꯎ ꯑꯃꯒꯤꯁꯨꯅꯦ ꯅꯣꯏ ꯃꯧꯅꯁꯨ ꯃꯧꯁꯤꯡꯅꯁꯨꯅꯦꯅ ꯑꯌꯥꯝꯕ ꯊꯝꯈ꯭ꯔꯣ ꯃꯧꯁꯤꯡꯅꯁꯨ ꯀꯜꯂꯛꯑꯦ ꯅꯪ꯫
ꯑꯗꯨꯒꯤ ꯃꯣꯏꯁꯤꯡꯒꯤꯕꯨꯗꯤ ꯈꯪꯉꯦ ꯃꯣꯏꯁꯤꯡꯗꯨꯁꯨ ꯇꯣꯉꯥꯟꯅ ꯊꯝꯃꯣ ꯑꯗ ꯃꯣꯏꯒꯤꯁꯨ ꯑꯩꯅ꯫ ꯃꯣꯏ ꯑꯂꯛꯅꯦꯃꯦꯔꯣꯏ ꯑꯩꯗꯤ ꯀꯔꯤ ꯍꯥꯏꯗꯣꯏꯅꯣ꯫
ꯇꯣꯉꯥꯟ ꯇꯣꯉꯥꯟ꯫
ꯃꯤ ꯀꯔꯤ ꯁꯥꯅꯣꯁꯨ ꯍꯥꯏꯕꯅꯤ ꯁꯤꯗ ꯑꯗꯨ ꯁꯥꯁꯨ ꯁꯥꯔꯦ ꯐꯔꯦ ꯋꯥꯔꯤ ꯁꯥꯕꯗꯤ ꯁꯥꯔꯦ꯫
ꯃꯣꯏꯅ ꯈꯪꯕꯔ ꯁꯥꯕ ꯁꯥꯗꯕꯁꯤꯗ꯫ ꯍꯦꯔꯥꯁꯦ ꯃꯣꯏ ꯐꯠꯇꯕꯅ ꯃꯣꯏ꯫ ꯃꯁꯥꯒꯤ ꯐꯠꯇꯕꯗꯣ ꯑꯗꯨꯅ ꯃꯣꯏ ꯃꯣꯏꯒꯤꯗꯨꯅꯤ꯫
ꯎꯆꯤ ꯑꯍ ꯄꯨꯔ ꯌꯥꯏ꯫ ꯀꯔꯤ ꯍꯥꯏꯗꯣꯏꯅꯣ ꯒ꯭ꯌꯥꯟ ꯇꯥꯗꯦ ꯋꯥꯔꯤꯁꯤꯁꯤꯅꯅꯦ ꯑꯩꯅ ꯁꯤꯗ ꯁꯥꯔꯣꯏꯁꯦ ꯑꯩ ꯏ ꯀꯛꯍꯜꯂꯛꯇꯣꯔꯦ ꯅꯪ ꯁꯨꯝ ꯁꯨꯝ ꯁꯨꯝ ꯁꯨꯝ꯫
ꯎꯝ꯫
ꯏ ꯀꯍꯜꯛꯇꯣꯔꯦ ꯎꯝ ꯑꯩ ꯅꯥꯏꯈꯣꯅꯪ ꯂꯦꯞꯄꯣꯍꯥꯏꯔꯤ ꯁꯤꯗꯅꯦ ꯁꯤꯗ ꯑꯩ ꯃꯤꯍꯨꯟ ꯀꯥꯛꯏ ꯁꯤꯗꯅꯦ ꯍꯥꯏꯗꯤ꯫ ꯑꯩꯁꯨ ꯉꯥꯎꯔꯦꯍꯥ ꯑꯣ ꯁꯤ ꯀꯔꯤ ꯅꯨꯡꯒꯤ ꯇꯧꯖꯔꯨ ꯇꯨꯝꯃꯣꯗꯨꯗꯤ ꯅꯉꯣꯟ
ꯎꯝ꯫ ꯀꯩꯅꯣꯃꯤ꯫ ꯍꯩ ꯃꯍꯤꯅ ꯃꯔꯣꯝ ꯊꯛꯅꯤꯡꯕꯅꯦ ꯅꯪꯅ ꯃꯔꯣ ꯑꯃ꯫ ꯀꯔꯤ ꯇꯧꯔꯒꯦ ꯀꯩꯅ ꯋꯥꯔꯤ ꯁꯥ ꯏꯃꯩꯃ ꯑꯞꯇ ꯔꯨꯁ꯫ ꯁꯨꯝꯗ ꯊꯥꯔꯛꯑꯣ ꯑꯩꯉꯣꯟꯗ ꯅꯪꯒꯤ ꯀꯥꯡꯂꯣꯟ ꯆꯠꯅ ꯀꯥꯡꯂꯣꯟ ꯑꯃꯈꯣꯏꯗꯣ ꯁꯤ ꯇꯧꯒꯗꯝꯕꯅꯤ ꯁꯤ ꯇꯧꯒꯗꯝꯕꯅꯤ꯫
ꯌꯥꯎꯔꯤꯃꯦ ꯌꯥꯎꯔꯤꯃꯦ ꯁꯤꯗ꯫
ꯄꯨꯔꯥ ꯃꯣꯏꯗꯤ꯫ ꯖꯔꯨꯔꯤ ꯇꯧꯗꯕ ꯌꯥꯗꯕ ꯄꯣꯠ ꯑꯃꯈꯣꯏꯗ ꯑꯝꯇ ꯏꯟꯗ꯭ꯔꯗꯤ ꯀꯛꯊꯠꯂꯛꯇ꯭ꯔꯔꯕ꯭ꯔꯕ ꯅꯪꯁꯦ꯫
ꯄꯩꯁꯥ ꯀꯛꯊꯠꯄꯅꯗꯦꯅꯦ ꯄꯩꯁꯥ ꯌꯥꯝ ꯐꯪꯗ꯭ꯔꯤꯃꯤꯅꯦꯍꯦ ꯑꯩ꯫ ꯄꯩꯁꯥꯗꯨꯣ ꯌꯥꯝ ꯆꯪꯉꯛꯇ꯭ꯔꯤꯗꯨ ꯎꯗ꯭ꯔꯣ ꯃꯥꯅꯦ ꯑꯩ ꯐꯥꯀꯤ ꯃꯥꯟ ꯃꯥꯅꯦ ꯑꯦ ꯑꯥꯏꯅꯦ ꯁꯤ ꯑꯦ ꯑꯥꯏꯗ ꯁꯤ꯫ ꯏ ꯍꯟꯗꯣꯛꯇꯣꯏꯅꯦ꯫
ꯑꯣ ꯑꯣꯁ ꯑꯗꯨꯗꯤ ꯑꯗꯨꯗꯤ ꯉꯁꯥꯏ ꯑꯩꯅ ꯏꯕꯥꯅꯤ ꯋꯥꯔꯤ ꯁꯥꯟꯅꯁꯦ ꯍꯤꯁ ꯃꯕꯥꯅꯤ꯫ ꯃꯤ ꯋꯥ ꯉꯥꯡꯅꯔꯦ ꯄꯩꯁꯥ ꯄꯩꯁꯥ ꯄꯤꯔꯔꯣꯏꯒꯦꯅ ꯇꯧꯔꯃꯅꯦ꯫
ꯄꯤꯕ꯭ꯔꯥ ꯄꯤꯗꯕ ꯑꯍꯥꯟꯕꯒꯤ꯫ ꯗꯨ ꯇꯥꯛꯁ ꯑꯅꯤ ꯑꯍꯨꯝ꯫ ꯇꯧꯈꯤꯕꯩꯅꯦ ꯑꯗꯣ꯫ ꯑꯩ ꯂꯨꯄꯥ ꯆꯥꯝꯃ ꯆꯅꯤ ꯆꯍꯨꯝꯒ ꯆꯪꯉꯛꯇꯧ ꯃꯥꯜꯂꯦ ꯑꯗꯨꯒ ꯂꯨꯄꯥ ꯃ꯭ꯔꯐꯨ ꯍꯨꯝꯗꯣꯏ ꯈꯛꯇꯪ ꯆꯪꯉꯛꯏꯗꯣ꯫
ꯐꯠꯇ ꯍꯥꯏ ꯏꯗꯨ ꯈꯔ꯫
ꯑꯗꯨꯒ ꯀꯩꯗꯨ ꯆꯪꯉꯛꯈ꯭ꯔꯦ ꯆꯪꯉꯛꯄꯕꯨꯗꯤ ꯆꯅꯤ ꯇꯨ ꯑꯩꯇꯤꯗꯕꯨꯗꯤ ꯆꯪꯉꯛꯈ꯭ꯔꯦ ꯆꯪꯉꯛꯄꯕꯨꯗꯤ ꯑꯗꯨꯁꯨ ꯆꯪꯉꯛꯑꯦ꯫ ꯑꯗꯨ ꯐꯔꯦ ꯐꯔꯦ ꯐꯥꯎꯗꯤ꯫ ꯑꯗꯨꯂ ꯑꯗꯨꯒꯤꯠꯇꯣ
ꯑꯗꯨꯅ ꯇꯣꯄꯤꯛ ꯀ꯭ꯂ꯭ꯂꯣꯁ
ꯑꯗꯨꯒꯤꯗꯣ ꯍꯣꯟꯅ ꯀꯣꯟꯅ ꯃꯤꯅꯤꯡ ꯀꯣꯟꯅ ꯍꯥꯏꯅꯤ ꯑꯣꯐꯂꯥꯏꯟꯗ
ꯎ ꯑꯔꯦ ꯐꯔꯦ ꯏꯟꯁꯥꯡꯁꯨ ꯊꯣꯡꯕ ꯂꯣꯏꯁꯤꯂꯛꯇꯕ꯭ꯔꯦ ꯑꯗꯣ ꯏꯟꯁꯥꯡꯁꯦ ꯊꯥꯎꯗꯧꯕ ꯃꯥꯟꯦ
ꯖꯁ ꯇꯧꯕꯒꯤ ꯃꯇꯝ ꯅꯠꯇꯦꯕ
ꯍꯣꯏꯁꯨ ꯃꯁꯥ ꯃꯁꯥꯦꯅꯤ ꯃꯥꯅ ꯑꯗꯨꯅꯤ ꯃꯥ ꯑꯗꯥꯥꯅꯦꯅ ꯍꯥꯏꯌꯨꯕ ꯌꯥꯕ ꯅꯠꯇꯦ
ꯑꯣꯁꯤꯅꯦ ꯄꯥꯏꯗ꯭ꯔꯁꯨ ꯊꯝꯃꯣꯏꯕ ꯗꯨꯅꯤꯌꯥ ꯄꯕꯅꯦ ꯊꯥꯔꯇꯤ ꯁꯦꯀꯦꯟ ꯋꯥꯟ ꯃꯤꯅꯤꯠꯀ ꯈꯤꯡꯕꯁꯤ ꯁꯤꯅꯦ ꯆꯥꯏꯁꯦ
ꯑꯩ ꯃꯤꯉꯣꯟꯗ ꯇꯧꯕꯁꯤ ꯐꯨꯔꯨꯅꯈꯤꯡꯗꯦ ꯑꯩ ꯑꯗꯨꯝ ꯈꯔ ꯈꯤꯡꯉꯝꯒꯅꯤ ꯑꯗꯨꯒ ꯅꯛꯇꯪ ꯐꯔ ꯐꯣꯏ ꯄꯔꯤꯛꯇ ꯊꯝꯃꯦ ꯁꯦꯀꯦꯟ ꯇꯔꯥꯒꯨꯝꯕ
ꯎꯟꯅ ꯁꯦꯀꯦꯟ ꯅ ꯃꯁ
ꯁꯦꯀꯦꯟ ꯀꯨꯟꯊ꯭ꯔꯥ ꯃꯦꯛꯁꯤꯃꯝꯗ ꯀꯣꯜ ꯔꯤꯡ ꯃꯦꯛꯁꯤꯃꯝꯗ ꯈꯤꯡꯉꯤꯁꯦ ꯁꯦꯀꯦꯟ ꯀꯨꯟꯊ꯭ꯔꯥꯅꯤ
ꯑꯗ ꯑ ꯅꯪꯒꯤꯅ ꯑꯗꯨ ꯀꯣꯏꯅ ꯍꯤꯡꯉꯦꯅ ꯅꯪꯅ ꯁꯥꯎꯅꯤꯡꯉꯦꯕ ꯀꫭ ꯑꯩꯉꯣꯟꯗ ꯇꯧꯔꯛꯏꯕ ꯃꯤꯁꯦ ꯑꯃꯨꯛ ꯈꯤꯡꯕ ꯀꯥꯟꯗ ꯐꯔꯛ ꯇꯥ ꯍꯥꯏꯗꯤ ꯂꯩ ꯃꯤꯁꯤ ꯆꯥꯎꯈꯠꯄ ꯐꯔꯛ ꯇꯥꯔꯤ ꯃꯥꯜꯂꯦ ꯍꯥꯏꯔꯣꯏꯗꯕ ꯀꯥꯎꯈꯨꯝꯂ ꯍꯟꯖꯤꯟ ꯍꯟꯖꯤꯟ ꯇꯧꯁꯤꯂꯞ ꯇꯧꯁꯦ
ꯑꯗꯤ ꯇꯨ ꯌꯥꯗꯦꯕꯩꯒꯣꯣꯟꯗ ꯐꯣꯟꯗꯅꯦ ꯑꯦꯅꯤ ꯏꯃꯥꯔꯖꯦꯟꯁꯤ ꯑꯦꯅꯤ ꯇꯧꯔꯛꯄ ꯌꯥꯔꯣꯏ ꯇ
ꯑꯣ ꯏꯃꯥꯔꯖꯦꯟꯁꯤꯁꯤꯕꯨ ꯇꯝꯕ ꯉꯝꯕ꯭ꯔꯣ
ꯉꯝꯗ꯭ꯔꯒꯁꯨ ꯁꯤꯆꯨꯋꯦꯁꯟ ꯑꯗꯨ ꯍꯥꯏꯗꯤ ꯇꯧꯗ꯭ꯔꯁꯤ ꯌꯥꯕ ꯄꯣꯠꯇꯨꯗꯅꯦ ꯍꯦꯛꯇ ꯑꯣꯏꯍꯟꯕ ꯍꯥꯏꯇꯥꯔꯦ
ꯑꫭꯏꯍꯟ ꯅꯤꯛꯉꯗꯤ ꯌꯦꯛꯇ ꯑꫭꯏꯍꯜꯂꯦ
ꯇꯣꯞ ꯇꯣꯞ ꯑꯣꯏꯔꯒꯗꯤ ꯍꯣꯏ ꯑꯁꯤ ꯑꯅꯥ ꯖꯔꯨꯔꯤ ꯑꯗꯨꯒꯨꯝꯕꯅ ꯑꯗꯨꯝꯕ ꯑꯣꯏꯈ꯭ꯔꯦ ꯑꯗꯨ ꯅꯠꯇꯕ ꯍꯦꯛꯇ ꯇꯧꯕꯗꯣ ꯑꯗꯨꯗꯤ ꯅꯍꯥꯟ ꯏꯟꯇꯔꯚꯤꯌꯨꯕꯗ ꯇꯥꯗ꯭ꯔꯣ ꯑꯃ ꯁꯥꯗꯤꯛꯀꯤ ꯋꯥꯔꯤꯗꯨ ꯑꯩ ꯇꯥꯔꯤ ꯃꯥꯅ ꯍꯥꯏꯗꯨ ꯆꯨꯝꯕ꯭ꯔꯥ ꯀꯔꯤ ꯀꯔꯤ ꯍꯥꯏꯔꯤꯃꯣꯅ
ꯑ
ꯑꯁ ꯑꯦꯝ ꯄꯤ ꯑꯦꯁ ꯁꯤ ꯐꯥꯎꯈꯤꯕ ꯍꯥꯟꯅꯒꯤꯗꯒꯤ ꯑꯗꯨ ꯑꯦꯝ ꯄꯤ ꯑꯦꯁ ꯁꯤ ꯐꯥꯎꯔ ꯂꯩꯕ ꯃꯤꯗꯨꯣ
ꯑ
ꯎꯌꯦ ꯏ
ꯃꯤꯅ ꯃꯥꯏ ꯃꯌꯥꯝ ꯃꯃꯥꯡꯗ ꯋꯥ ꯉꯥꯡꯕ ꯃꯤꯅꯤꯠ ꯀꯨꯟꯊ꯭ꯔꯥꯃꯨꯛ ꯋꯥ ꯉꯥꯡꯕꯝ ꯌꯥꯎꯋꯂ ꯇꯥꯕꯅꯤꯗ
ꯑꯗꯨꯗꯣ ꯅꯣꯏꯒꯤ ꯅꯣꯏ ꯏꯃꯥꯟꯅꯕ ꯑꯄ ꯍꯟꯗꯛ ꯀꯟꯅ ꯐꯥꯎꯔꯛꯏꯗꯣ ꯑꯩꯅ ꯅꯪꯉꯣꯟꯗ ꯊꯥꯕꯗꯨ
ꯈꯪꯉꯤ ꯈꯪꯉꯤ ꯑꯗꯨꯁꯨ
ꯁ꯭ꯀꯨꯜ ꯈꯨꯗꯤꯡꯒꯤ ꯃꯣꯏꯅ ꯀꯧꯔꯤꯅꯦ
ꯎꯝ ꯒꯥꯏꯗꯂꯥꯏꯟ ꯆꯨꯝꯕ ꯍꯥꯏꯁꯦ ꯃꯌꯥꯝꯕꯗꯣ ꯃꯤꯒꯤ ꯄꯣꯐꯦꯁꯔꯅꯤ ꯑꯗꯨꯁꯨ ꯑꯃꯦꯔꯤꯀꯥꯗ ꯃꯤ ꯑꯗꯨꯁꯨ ꯃꯦꯁꯀꯤ
ꯋꯥꯑꯣ
ꯑꯃꯦꯔꯤꯀꯥꯗ ꯁ꯭ꯋꯥꯏꯗ ꯅꯇꯦ ꯑꯗꯣ ꯍꯥꯏꯔꯤꯁꯤ ꯉꯁꯤ ꯉꯔꯥꯡꯗꯤ ꯅꯠꯇꯦꯀꯣ ꯀꯨꯏꯔꯨ ꯄꯣꯠꯅꯦ ꯃꯣꯏꯅ ꯑꯩꯈꯣꯏꯅ ꯑꯗꯨꯝ ꯀ꯭ꯂꯥꯁ ꯅꯥꯏꯟꯊ ꯇꯦꯟ ꯀꯥꯔꯤꯉꯩꯒꯤ ꯋꯥꯔꯤ ꯁꯕꯦꯟ ꯑꯩꯠ ꯀꯥꯔꯤꯉꯩ ꯋꯥꯔꯤꯗꯒꯤꯅꯤ ꯀ꯭ꯂꯥꯁ ꯅꯦ ꯃꯣꯏꯅ ꯐꯣꯔ ꯐꯥꯏꯚ ꯀꯥꯕꯗ ꯑꯗꯨꯝ ꯗꯦꯂꯤ ꯆꯠ ꯗꯦꯜꯂꯤꯗꯒꯁꯤ ꯀꯣꯏꯔꯣꯕ ꯃꯤꯅꯦ ꯍꯧꯖꯤꯒꯤ ꯏꯃꯥꯟꯅꯕꯇꯨ꯫
ꯑꯣ ꯍꯩ ꯌꯥꯝ ꯊꯤꯅ ꯑꯞꯗꯦꯠ ꯑꯣꯏꯁꯤꯅꯤ ꯃꯣꯏ꯫
ꯌꯥꯝ ꯊꯤꯅ ꯑꯣꯏꯕꯁꯦ ꯑꯉꯥꯡ ꯑꯣꯏꯅ ꯑꯩꯂꯕ ꯑꯗꯨꯒ ꯃꯥ ꯃꯁꯥꯁꯨ ꯃꯈꯨꯠ ꯃꯈꯣꯡ ꯈꯔ ꯌꯥꯎꯖꯕꯅꯦꯕ ꯍꯣꯠꯅꯕꯁꯨ ꯑꯗꯨꯝ ꯀꯟꯖꯕꯅꯦꯕ ꯃꯥꯁꯦ꯫ ꯝ ꯀꯣꯛꯁꯨ ꯑꯗꯨꯝ ꯈꯔ ꯂꯩꯖꯕ ꯃꯤꯅꯦꯕ ꯂꯥꯏꯔꯤꯛꯀꯗꯤ ꯊꯣꯏꯅ ꯄꯥꯕ ꯃꯤ ꯅꯠꯇꯦ ꯏ ꯁꯅꯦꯁꯦ
ꯑꯗꯣ ꯃꯤ ꯅꯗꯤ ꯑ ꯃꯄꯔꯥ
ꯑꯪꯀ ꯈ꯭ꯔ ꯌꯦꯅ ꯍꯒ ꯔꯣꯃꯅ ꯑꯇꯩ ꯑꯩꯗꯗꯤ ꯃꯥꯅ ꯑꯩ ꯈꯣꯟꯗꯤ ꯍꯦꯅꯉꯥꯏꯝꯇ ꯌꯥꯎꯗꯦ
ꯀꯔꯤꯨꯅꯍꯦ ꯑꯩꯒ ꯃꯥꯒꯁꯤ ꯄꯨꯔꯥ ꯊꯪꯅꯅ ꯂꯩꯃꯤꯟꯅꯔꯛꯏꯃꯤ ꯀꯩꯅꯣ ꯊꯪꯅꯕ ꯑꯩꯁꯦ ꯄ꯭ꯂꯥꯏ ꯈꯥꯖꯤꯜꯂꯤꯅꯤ ꯍꯧꯣꯖꯤꯇꯦꯜꯗꯤ ꯄ꯭ꯂꯥꯏꯕ ꯄ꯭ꯂꯥꯏ ꯑꯃꯗ ꯊꯥꯔꯒ ꯂꯩꯔꯛꯏꯅꯤ ꯊꯣꯡ ꯑꯃ ꯄꯥꯜꯂ ꯆꯦꯛꯈꯤꯅꯤ ꯆꯦꯛꯈꯤꯕꯗꯤ ꯑꯗꯨꯗ ꯑꯗꯨꯝ
ꯆ ꯇ ꯄꯥꯏ ꯈ
ꯆꯥꯃꯤꯟꯅꯗ꯭ꯔ ꯊꯛꯃꯤꯟꯅꯗ꯭ꯔꯥ ꯑꯩꯉꯣꯟꯗ ꯄꯥꯎ ꯍꯧꯥꯎꯔꯛꯑꯗꯃꯤ ꯄꯨꯜꯗꯤꯃꯤ ꯍꯣꯡꯕ ꯑꯗꯨꯝ
ꯎ ꯌꯥ
ꯎꯝ ꯆꯅꯤ ꯑꯗꯨ ꯃꯄꯥꯗꯨ ꯌꯥꯝ ꯋꯥꯅ ꯍꯣꯠꯅꯔꯒ ꯃꯆꯥꯁꯤꯡ ꯁꯦꯝꯃꯛꯄꯅꯤꯗ ꯃꯣꯏꯁꯨ ꯁꯥꯏꯀꯦꯜꯕꯥꯛꯁꯞ ꯐꯃ ꯃꯤ ꯃ ꯄꯁ ꯑꯗꯨ ꯃꯆꯥ ꯑꯃꯁ ꯑꯃꯗꯤ ꯃꯌꯥꯝꯕ ꯑꯃꯁꯨ ꯗꯣꯛꯇꯔ ꯑꯣꯏꯕꯅꯤ ꯑꯃꯁꯨ ꯏꯟꯖꯤꯅꯤꯌꯥꯔꯤꯡ ꯑꯣꯏꯕ ꯇꯅꯤ ꯂꯣꯏꯅ ꯁ ꯂꯣꯏꯅ
ꯎ ꯐꯥꯎ ꯐꯥꯎꯂꯒ ꯂꯩ
ꯉ ꯀꯩꯗꯩ ꯅꯦꯝꯃꯤ ꯈꯥꯡꯕꯣꯛꯇꯒꯤ ꯅꯦꯝꯃꯤ
ꯃ ꯍꯧꯖ ꯀꯩ ꯀ ꯐꯗ
ꯎꯝ ꯃꯇꯝ ꯐꯥꯔꯦ ꯃꯇꯝ ꯐꯥꯔꯦ ꯑꯝꯇ ꯉꯥꯏ